ꯀꯩꯅꯣ ꯇꯥꯏꯌꯦ
ꯀꯩꯗꯧꯔꯤꯅꯣ
ꯑꯥꯎꯇꯤꯡ ꯊꯣꯛꯂꯤꯌꯦ
ꯄꯥꯛꯇ꯭ꯔꯦꯍꯦ ꯍꯨꯖꯤꯛ
ꯍꯥ
ꯄꯛꯇ꯭ꯔꯦꯕ ꯑꯥꯎꯇꯤꯡ ꯆꯠꯂꯤꯗꯣ ꯍꯨꯖꯤꯛ
ꯏꯁ ꯋꯥꯀꯤꯡ ꯆꯠꯂꯤꯗꯨ ꯄꯛꯇ꯭ꯔꯦꯌꯦ ꯀꯔꯤꯅꯣ ꯑꯗꯨꯗꯤ ꯀꯔꯤ ꯍꯥꯏꯅꯤꯡꯉꯤꯅꯣ ꯅꯪꯒꯤꯁꯤꯕꯣ
ꯅꯣꯡ ꯆꯨꯔꯣꯢ ꯍꯧꯖꯤꯛ ꯀꯃꯥꯏ ꯑꯥꯎꯇꯤꯡ ꯆꯠꯂꯨꯗꯣꯢ
ꯑꯩꯗꯤ ꯌꯨꯝꯗ ꯂꯩꯇꯦ ꯑꯩꯗꯤ ꯑꯥꯎꯠꯁꯥꯏꯗꯇ ꯂꯩꯌꯦ
ꯑꯣ ꯐꯔꯦ
ꯍꯣꯏ ꯌꯨꯝꯗꯕꯨꯗꯤ ꯅꯣꯡ ꯆꯨꯋꯦꯅ ꯄꯥꯎ ꯇꯥꯕꯅꯦ ꯏꯃꯥꯈꯣꯏꯅꯁꯨ ꯍꯥꯏꯔꯛꯑꯦ ꯑꯩꯗꯤ ꯐ꯭ꯂꯥꯏꯇ ꯂꯩꯏ
ꯑꯣ ꯑꯗꯨꯃꯥꯏꯟ ꯇꯧꯔꯦ ꯑꯗꯨꯃꯥꯏꯟ ꯇꯧꯔꯦ
ꯆꯔꯁ ꯆꯠꯄ꯭ꯔꯣ
ꯆꯂꯦ
ꯑꯣꯝ ꯑꯈꯣꯏꯗꯤꯁꯤꯗ ꯗꯤ ꯆꯔꯆ ꯂꯩꯇꯦ ꯆꯔꯆ ꯌꯥꯝ ꯊꯥꯞꯄꯒꯤꯗꯤ ꯄꯥꯛ ꯆꯠꯇꯦ
ꯑꯣ ꯃꯨꯁꯂꯥ ꯇꯥꯔꯦ ꯑꯗꯨꯗꯤ ꯕꯦꯔꯥꯅꯤ ꯀꯩꯁꯨ ꯇꯧꯗꯦ
ꯆꯥꯛꯇꯤ ꯆꯥꯔꯕꯣ
ꯑꯁꯥꯏ ꯆꯥꯔꯦ
ꯑꯣ ꯍꯣꯏ ꯅꯣꯏꯗꯤ ꯑꯗꯨꯔꯣꯝꯗꯗꯤ ꯆꯥꯔꯝꯅꯤ ꯑꯩꯈꯣꯏꯒꯤꯗꯤ ꯆꯥꯛ ꯄꯤꯅꯤꯡꯉꯥꯏ ꯃꯇꯝ ꯌꯧꯗ꯭ꯔꯤ
ꯑꯈꯣꯏꯗꯤ ꯆꯥꯔ ꯑꯃꯨꯛ ꯂꯥꯝꯈ꯭ꯔꯦ
ꯎꯝ ꯑꯩꯁꯨ ꯍꯤꯃꯤꯠ ꯑꯣꯏꯔꯦ ꯑꯗꯨꯝ ꯍꯪꯕ ꯑꯩꯈꯣꯏꯒꯤ ꯄꯨꯡꯁꯦ ꯑꯗꯨꯝ ꯈꯜꯂꯒꯀꯣ ꯏꯃꯥꯈꯣꯏꯗꯨꯁꯨ ꯃꯔꯛ ꯃꯔꯛ ꯑꯗꯨꯝ ꯍꯡꯕꯒꯤ ꯑꯈꯣꯏꯃꯥ ꯈꯣꯏꯅ ꯅꯣꯏꯗꯤ ꯑꯩꯈꯣꯏꯒ ꯃꯥꯟꯅꯗꯤꯌꯦꯅ ꯑꯗꯨꯝ ꯇꯧꯔꯒ
ꯍꯣꯏ
ꯑꯗꯨꯝ ꯆꯥꯛꯔꯣ ꯑ ꯅꯝꯗꯦꯗ ꯑꯌꯨꯛꯇ ꯕ꯭ꯔꯦꯛꯐꯥꯁꯀꯨꯝꯕ ꯍꯦꯕꯤ ꯕ꯭ꯔꯦꯛꯐꯥꯁ ꯇꯧꯕꯒꯤ
ꯑꯣ ꯨꯑꯗꯨ ꯑꯣꯏꯔꯤꯉ ꯑꯗꯨꯒꯤꯅꯤꯕ ꯅꯣꯏ
ꯎꯝ ꯀꯩ ꯃꯊꯦꯜ ꯆꯥꯒꯦ
ꯑꯦ ꯉꯁꯤ ꯌꯦꯁ ꯔ ꯇꯥꯔ ꯂꯅꯤ
ꯑꯣ ꯑꯁ ꯗꯥꯜꯒꯜꯂꯨꯁꯨ ꯍꯥꯎꯏꯗ
ꯀꯔꯥꯏꯗꯒꯤ
ꯍꯥꯎꯇꯕ꯭ꯔꯣꯅꯦ
ꯍꯥꯎꯇꯦ ꯍꯧꯇꯦ ꯆꯥ ꯆꯥꯔ ꯑꯁ
ꯎꯝ ꯄ꯭ꯂꯦꯠꯀꯤ ꯁꯥꯏꯗꯇ ꯏꯟꯁꯥꯡ ꯑꯍꯥꯎꯕꯒꯨꯝꯕꯁꯨ ꯅꯞꯇ꯭ꯔꯣ
ꯅꯞꯇꯦ ꯅꯞꯍꯧꯗ꯭ꯔꯦ ꯅꯞꯍꯧꯗ꯭ꯔꯦꯅꯦ
ꯑꯣꯟꯊꯣꯛꯅꯁꯨ ꯅꯨꯡꯁꯤꯅ ꯆꯥꯈ꯭ꯔꯦꯗ
ꯃꯄꯥꯟ ꯂꯣꯝꯗ ꯀꯩ ꯇꯧꯔ ꯂꯩꯕ꯭ꯔꯣ
ꯑꯩꯗꯤ ꯂꯥꯏꯔꯤꯛ ꯇꯝꯃꯤꯌꯦ ꯃꯄꯥꯟꯂꯣꯝꯗ ꯎꯝ ꯂꯥꯏꯔꯤꯛ ꯇꯝꯃꯤ
ꯑꯩꯗꯤ ꯅꯪ ꯊꯕꯛ ꯁꯨꯔꯣꯏ ꯍꯥꯏꯅ
ꯁꯨꯗꯦꯗ
ꯐꯩ ꯐꯩ
ꯊꯕꯛ ꯁꯨꯅꯉꯥꯥꯏ ꯆꯍꯤ ꯁꯨꯗ꯭ꯔꯤ ꯍꯥꯏꯌꯦ
ꯆꯍꯤ ꯁꯨꯗ꯭ꯔꯤ ꯊꯕꯛ ꯁꯨꯗꯕꯅꯤꯅ ꯆꯍꯤ ꯁꯨꯗ꯭ꯔꯁꯨ ꯊꯕꯛ ꯁꯨꯗꯣꯏꯅꯦ
ꯌꯥꯗꯦꯅꯦ ꯃꯣꯏꯁꯣꯝꯗꯗꯤ ꯅꯨꯡꯊꯤꯟ ꯑꯥ ꯅꯨꯡꯊꯤꯟꯗꯤ ꯆꯠꯇꯣꯏꯔꯣ ꯆꯥꯔꯁ ꯆꯠꯇꯣꯏꯔꯣ
ꯆꯠꯂꯣꯏꯗ ꯁꯣꯝꯗ ꯆꯠꯇ꯭ꯔꯦ ꯑꯌꯨꯛꯇ ꯈꯛꯇ ꯆꯠꯄꯅꯦ
ꯑꯣ
ꯀꯨꯂꯦꯁ ꯀꯥꯏꯔꯣ ꯔꯣ ꯔꯣꯝꯗ
ꯑꯣ ꯀꯣꯂꯦꯁ ꯀꯔꯤꯌꯦ
ꯐꯥꯏꯟ ꯐꯩ ꯐꯩ ꯂꯥꯏꯔꯤꯛ ꯀꯟꯅ ꯄꯥꯗꯣꯏꯅꯤ
ꯑꯥ
ꯍꯣꯔꯦꯟ ꯑꯣꯐꯤꯁꯥꯔ ꯑꯣꯏꯔꯀꯥꯟꯗ ꯄꯩꯁꯥ ꯅꯤꯅꯤꯡꯉꯥꯏ ꯂꯥꯛꯀꯅꯤ ꯑꯩꯈꯣꯏ
ꯍꯣꯏ ꯌꯥꯏꯌꯦ ꯌꯥꯏꯌꯦ ꯄꯩ ꯑꯁ ꯅꯝꯕꯔꯗꯨ ꯁꯦꯚ ꯇꯧꯔꯝꯃꯣ
ꯑꯣ ꯍꯣꯏ ꯇꯔꯝ ꯇꯧꯔꯝꯒꯦ
ꯑꯩꯁꯨ ꯍꯌꯦꯡ ꯅꯤꯔꯛꯅꯕꯀꯣ
ꯎꯝ ꯑꯣꯐꯤꯁꯦꯜ ꯑꯣꯏꯔꯛꯑꯗꯤꯀꯣ ꯑꯣꯏ ꯑꯣꯏꯗ꯭ꯔꯗꯤ ꯑꯥ ꯃꯤꯁꯇ꯭ꯔꯤꯒꯤ ꯀꯩꯅꯣ ꯊꯕꯛ ꯁꯨ ꯁꯨꯃꯤꯟꯅꯅꯤꯡꯉꯥꯏꯀꯣ ꯐꯒꯤꯗꯧꯅꯤ ꯐꯒꯤꯇꯧꯎꯅꯤ ꯅꯣꯏ ꯗꯤ ꯅꯣꯏꯗꯤ ꯑꯆꯧ ꯑꯆꯧ ꯇꯧꯔ ꯊꯕꯛ ꯑꯆꯧ ꯑꯆꯧꯕ ꯇꯧꯔꯅꯤꯕ
ꯃꯄꯥꯟ ꯂꯣꯝꯗ ꯂꯥꯏꯔꯤꯛ ꯇꯝꯅꯤꯡꯉꯥꯏ ꯆꯠꯈ꯭ꯔꯃꯤꯅꯀꯣ
ꯍꯩꯇꯦꯗ ꯑꯩꯈꯣꯏꯗꯤ ꯅꯣꯏꯗꯣ ꯂꯥꯏꯔꯤꯛ ꯍꯩꯇꯤꯌꯦ
ꯑꯁ
ꯅꯪꯗꯤ ꯀꯣꯂꯤꯁ ꯀꯣꯂꯤꯁ ꯀꯥꯔꯤꯕꯣ
ꯎꯝ ꯀꯥꯏꯗꯦ ꯑꯉꯥꯡ ꯑꯣꯏꯔꯤ
ꯑꯣꯝ ꯀꯩ ꯀꯥꯔꯤꯅꯣ
ꯑꯩꯖꯤꯀꯣ
ꯑꯣ
ꯎꯝ ꯑꯁ ꯈꯪꯗꯦ ꯅꯣꯏ ꯑꯗꯣꯝꯗ ꯀꯩ ꯀꯩ ꯆꯥꯕ꯭ꯔꯣ
ꯑꯥ ꯑꯁꯤꯗ ꯑꯈꯣꯏ ꯍꯣꯁꯇꯦꯜꯗꯔꯣ
ꯍꯣꯏ
ꯑꯁ ꯀꯥꯏꯗꯩꯟꯗ ꯎꯝ ꯑꯍꯥꯎ ꯑꯍꯥꯎꯕ ꯑꯝꯇꯗꯤ ꯄꯤꯖꯗꯦꯗ ꯗꯥꯜ ꯨꯄꯨꯝꯕꯕ ꯑꯗꯨꯒ ꯑꯥ ꯀꯩ ꯀꯩꯅꯣ ꯀꯔꯤ ꯍꯥꯏꯕ꯭ꯔ ꯄꯅꯤꯔꯒꯨꯝꯕ ꯔꯥꯁꯃꯥꯒꯨꯝꯕ ꯑꯗꯩꯗꯤ ꯃꯥꯡꯒꯟꯒꯨꯝꯕ ꯑꯗꯨꯒꯨꯝꯕ ꯗꯨꯝ ꯄꯤꯖꯩ ꯆꯅꯥꯒꯨꯝꯕ
ꯑꯣ
ꯑꯗꯨꯁꯨ ꯑꯗꯨꯔꯁꯨ ꯍꯥꯎꯅ ꯊꯣꯡꯉꯗꯤ ꯈꯤꯇꯪ ꯑꯣꯏꯔꯁꯨ ꯌꯥꯕꯀꯣ ꯃꯣꯏꯗꯣ ꯄꯪꯊꯣꯡꯗ ꯊꯣꯡꯕ
ꯄꯪꯊꯣꯡꯇ ꯊꯣꯡꯕ ꯍꯥꯎꯇꯕ꯭ꯔꯣ
ꯍꯥꯎꯇꯤꯗ ꯃꯣꯏꯗꯤ ꯁꯤꯗ ꯑꯥ ꯅꯟꯚꯦꯖꯒꯨꯝꯕ ꯆꯥꯕ ꯌꯥꯗꯦꯕ ꯂꯣꯏꯅ ꯚꯦꯠꯖ ꯉꯥꯛꯇꯅꯦꯕ
ꯑꯣ
ꯑꯗꯨꯢꯌꯤ
ꯈꯪꯗꯦ ꯃꯣꯏꯗꯣ ꯏꯟꯁꯥꯡꯗꯒꯨꯝꯕ ꯗꯨꯝ ꯃꯣꯏ ꯗꯍꯤꯒꯨꯝꯕ ꯑꯦ ꯗꯍꯤ ꯅꯠꯇꯦ ꯁꯪꯒꯣꯝꯒꯨꯝꯕ ꯑꯗꯨꯝ ꯍꯥꯞꯆꯤꯟꯕ ꯑꯗꯨꯏ ꯈ꯭ꯔ ꯍꯩꯅꯗꯕ ꯍꯥꯏꯇꯥꯔꯦ
ꯍꯣꯏ ꯗꯨꯗꯤ ꯁꯥꯒꯨꯝꯕꯗꯤ ꯄꯤꯗꯔꯣ ꯑꯗꯨꯗꯤ
ꯄꯤꯗꯦ ꯌꯦꯔꯣꯝ ꯉꯥꯛꯇꯅꯦ ꯄꯤꯕ
ꯑꯣ ꯉꯛꯑꯦ ꯑꯗꯨꯗꯤ ꯉꯛꯄꯅꯤꯗ
ꯎꯝ
ꯀꯩꯒꯨꯃꯣꯁꯅꯦꯜ ꯎꯝ ꯍꯝ ꯆꯍꯤ ꯇ꯭ꯔꯥꯎꯉ ꯁꯨꯔꯦ ꯍꯥꯏꯗꯤ ꯑꯗꯨꯗ ꯂꯩꯕꯗꯣꯉꯣ
ꯎꯝ
ꯇꯔꯥꯒꯨꯝꯕ ꯌꯧꯔꯕꯣ
ꯇꯔꯥꯒꯨꯝꯕ
ꯌꯧꯔꯕꯣꯍꯕ ꯇꯔꯥ
ꯗꯩꯅꯣꯗ ꯆꯍꯤ ꯑꯍꯨꯝ ꯁꯨꯔꯦ ꯑꯗꯨꯐꯥꯎ ꯋꯥꯅ ꯈꯥꯡꯉꯒ ꯁꯨꯍꯟꯈ꯭ꯔꯦ ꯍꯝ ꯍꯝ
ꯎꯝ ꯇꯧꯗꯣꯏꯅꯦ
ꯗ ꯌꯨꯝꯗ ꯍꯟꯗꯛ ꯑꯥ ꯍꯟ ꯗ ꯑꯥ ꯗꯤꯁꯦꯝꯕꯔ ꯈ꯭ꯔꯤꯁꯃꯥꯁ ꯁ꯭ꯋꯥꯏꯗ ꯊꯣꯛ ꯊꯣꯛꯂꯛ
ꯑꯣ
ꯑꯗꯨꯗ ꯈ꯭ꯔ ꯇꯞ ꯇꯥꯕꯤ ꯈ꯭ꯔ ꯆꯥꯔꯒ ꯑꯃꯨꯛ ꯆꯪꯅꯕ
ꯌꯨꯝ ꯍꯜꯂꯥꯎ ꯀꯥꯟꯗꯤ ꯁꯥ ꯉꯥꯛꯇꯪ ꯆꯥꯕ ꯃꯥꯜꯂꯦ ꯑꯗꯨꯗꯤ
ꯑꯁꯥ ꯉꯥꯛꯇꯪ ꯆꯥꯔꯗꯣꯏꯅꯤ
ꯎꯝ
ꯅꯣꯏꯗꯤ ꯅꯣꯏꯗꯤ ꯍꯧꯖꯤꯛꯁꯨ ꯌꯨꯝꯗ ꯂꯩꯕꯅꯤ ꯌꯥꯝ ꯅꯨꯡꯉꯥꯏꯔꯝꯅꯤꯀꯣ
ꯀꯥꯢꯗꯤ
ꯌꯨꯝꯗ ꯂꯩꯕ ꯅꯨꯡꯉꯥꯏꯇ꯭ꯔꯣ ꯅꯣꯏꯁꯦ ꯑ ꯅꯣꯏꯅ ꯄꯩꯁꯥꯒꯨꯝꯕ ꯂꯩꯇ꯭ꯔꯁꯨ ꯅꯣꯏꯃꯥ ꯅꯣꯏꯕꯥ ꯈꯣꯏꯗ ꯍꯪꯉꯒ ꯆꯥꯕꯒꯨꯝꯕ ꯌꯥꯏ
ꯢꯁ ꯀꯥꯏꯗꯤꯅꯣ
ꯄꯤꯖꯗꯕ꯭ꯔꯣꯕ ꯑꯗꯨꯁꯨ
ꯈꯨꯏꯗꯤ ꯏꯁ ꯂꯥꯏꯔꯕꯅꯤꯅ ꯀꯣ ꯄꯩꯁꯥ ꯂꯩꯗꯕꯩꯅ
ꯏꯁ
ꯄꯩꯁꯥ ꯂꯩꯇꯕꯤꯅ ꯑꯁ ꯗꯨꯒꯨꯝꯕ ꯀꯩ ꯀꯩ ꯆꯥꯅꯤꯉꯥꯏꯁꯨ ꯂꯩꯇꯦ
ꯑꯁ
ꯅꯣꯏꯗꯤ ꯌꯥꯝ ꯂꯩꯕꯅꯤꯅꯀꯣ ꯁꯨꯝ ꯆꯥꯔꯝꯅꯤꯕ
ꯏꯁ ꯀꯥꯏꯗꯩꯅꯣꯍꯦ ꯂꯨꯄꯥ ꯇꯔꯥ ꯀꯨꯟ ꯐꯥꯎ ꯋꯥꯅ ꯐꯪꯉꯀꯥꯟꯁꯤꯗ
ꯐꯩ ꯐꯩ ꯂꯨꯄꯥ ꯇꯔꯥ ꯀꯨꯟ ꯐꯥꯎ ꯐꯪꯕꯗꯤ ꯌꯥꯝ ꯗꯥꯎꯖꯦ ꯅꯪꯒꯤ ꯗꯥꯎꯖꯦ ꯌꯥꯝ ꯐꯩ ꯉꯟꯅ ꯈꯣꯏꯗꯤ ꯇꯔꯥ ꯐꯥꯎ ꯐꯪꯗꯦ
ꯆꯍꯤ ꯑꯃꯗ ꯑꯃꯔꯛ ꯐꯥꯒꯤ ꯇꯧꯕꯅꯦ
ꯇꯨ ꯑꯗꯨꯅꯦꯕ ꯄꯥꯏꯌꯦ ꯈꯪꯉꯦꯕ ꯐꯥꯒꯤ ꯇꯧꯋꯦ ꯍꯥꯏꯗꯣ ꯏꯁ ꯃꯆꯤꯟ ꯊꯤꯔꯤꯅꯤ ꯅꯣꯏ ꯑꯗꯨꯗ ꯅꯣꯡ ꯂꯦꯞꯈ꯭ꯔꯕꯣ
ꯍꯣꯏ ꯍꯨꯖꯤꯛꯇꯤ ꯈꯔꯗꯤ
ꯑꯣ ꯑꯈꯣꯏꯗ ꯁꯣꯝꯗ ꯑꯃꯨꯛꯀ ꯆꯨꯒꯦ ꯇꯧ ꯅꯣꯏꯗ ꯂꯦꯞꯈꯤꯕ ꯃꯥꯜꯂꯦ
ꯃꯣꯏꯁꯦ ꯇꯔꯟ ꯇꯔꯟ ꯅꯣꯏꯔꯕ ꯁꯣꯝꯗꯗꯤ ꯂꯣꯏꯔꯗꯤ ꯅꯣꯏꯔꯣꯝꯅ ꯑꯃꯨꯛ ꯍꯥꯎꯕ
ꯎꯝ ꯅꯣꯏꯗꯤ ꯑꯗꯣꯝꯗꯒꯤ ꯂꯥꯛꯄꯀꯣ ꯅꯣꯏꯅ ꯄꯨꯁꯤꯜꯂꯛꯄꯅꯦ
ꯑꯁ ꯀ ꯅꯪ ꯈꯪꯉꯝꯃꯤꯅꯦ ꯅꯪꯗꯤ ꯂꯣꯏ ꯈꯪꯔꯝꯃꯅꯤꯗ
ꯍꯧꯖꯤꯛꯇꯤ ꯀꯔꯤ ꯇꯧꯕ꯭ꯔꯣ ꯐꯝꯕ꯭ꯔꯣ ꯍꯤꯞ
ꯈꯪꯗꯦꯍꯦ ꯈꯪꯗꯦ ꯀꯩꯗꯧꯔ ꯂꯩꯕ
ꯍꯣꯏꯁ ꯑꯣꯟꯊꯣꯛꯅꯁꯨ ꯋꯥꯈ꯭ꯔꯦꯗ ꯑꯗꯨꯗꯤ ꯅꯪꯅ ꯈꯪꯗ꯭ꯔꯗꯤ ꯀꯅꯥꯅ ꯈꯪꯒꯅꯤ
ꯅꯪꯅ ꯈꯪꯉꯤ
ꯑꯣ ꯑꯗꯨ ꯑꯣꯏꯗꯤ ꯑꯩ ꯍꯥꯏꯔꯒꯦ ꯅꯪ ꯍꯤꯞꯄ ꯐꯝꯕ ꯇꯧꯕ꯭ꯔꯣ ꯅ
ꯈꯪꯗꯦ ꯅꯪꯅ ꯍꯥꯏꯕ ꯑꯩꯠ
ꯅꯪꯁꯦ ꯍꯤꯞꯄ ꯃꯥꯜꯂꯦ ꯆꯨꯝꯕ꯭ꯔꯣ
ꯆꯨꯝꯔꯁꯨ ꯆꯨꯝꯗꯖꯨ ꯆꯨꯝꯕ ꯇꯥꯔꯦ
ꯌꯥ ꯀꯌꯥꯗ
ꯎꯝ ꯍꯨꯝ ꯈꯪꯗ꯭ꯔꯦꯕꯣ ꯄꯨꯟꯁꯤꯁꯦ
ꯢꯁ ꯢꯁ ꯢꯁ ꯢꯁ
ꯀꯩ ꯏꯁ ꯏꯁ ꯏꯁ ꯍꯥꯏꯅꯣ
ꯈꯪꯗ꯭ꯔꯦꯗ ꯄꯨꯟꯁꯤꯁꯦ ꯀꯥꯏꯅꯒ ꯌꯥꯝꯅ ꯑꯍꯟ ꯌꯥꯝ ꯃꯥꯜꯂꯦꯀꯣ ꯋꯥ ꯉꯥꯡꯕꯒꯗꯤ
ꯌꯦꯁ ꯈꯣꯏꯁꯦ
ꯎꯝ
ꯈꯪꯗ꯭ꯔꯦ
ꯏꯌꯣ
ꯑꯩ
ꯅꯪ ꯏꯅꯥꯛꯇ ꯂꯩꯔꯗꯤ ꯉꯁꯥꯏ ꯐꯨꯈ꯭ꯔꯅꯤꯍꯦ ꯅꯪ
ꯎꯝ ꯎꯝ ꯉꯝꯔꯗꯤ ꯐꯨꯑꯣꯅ ꯑꯗꯨ
ꯏꯁ ꯏꯁ ꯏꯁ
ꯑꯩꯗꯤ ꯀꯣꯜꯗꯨ ꯅꯪꯕꯨ ꯁꯤ ꯇꯧꯕ ꯀꯥꯟꯗ ꯅꯨꯄꯥꯔ ꯍꯥꯏꯅ ꯈꯟꯂꯒ ꯇꯧꯕꯅꯤꯀꯣ ꯅꯨꯄꯤ ꯑꯣꯏꯔꯝꯃꯦ
ꯑꯣ ꯅꯨꯄꯤ ꯑꯣꯏꯔꯗꯤ ꯋꯥꯔꯤ ꯁꯥꯅꯕ ꯌꯥꯗꯕ꯭ꯔꯣ
ꯈꯣꯏꯗꯤ ꯅꯨꯄꯤꯒ ꯋꯥꯔꯤ ꯁꯥꯗꯕꯔꯣ ꯋꯥ ꯌꯥꯝ ꯉꯥꯡꯕ ꯍꯩꯇꯦꯕ
ꯑꯁ ꯍꯣꯏ ꯍꯣꯏ ꯐꯔꯦ ꯐꯔꯦ ꯑꯗꯨꯗꯤ ꯀꯣ
ꯍꯣꯏ
ꯍꯣꯏ ꯀꯥꯏ
ꯀꯔꯤ ꯀꯔꯤꯕꯨ ꯁꯥꯏꯕ꯭ꯔꯣ ꯅꯪꯕꯨ
ꯈꯪꯗꯦ
ꯁꯥꯏꯅꯤꯡꯉꯥꯏ ꯂꯩꯇ꯭ꯔꯕꯅꯤ ꯄ꯭ꯂꯥꯁꯇꯤꯛꯇꯣ ꯁꯥꯏꯔ ꯂꯩꯌꯣ
ꯎꯝ ꯅꯨꯡꯗꯤꯟꯗꯤ ꯆꯥꯛ ꯀꯅꯥ ꯊꯣꯡꯗꯣꯏꯅꯣ
ꯄꯨꯡ ꯊꯣꯡꯕ ꯃꯤꯗꯣ ꯗꯨꯝ ꯊꯣꯡꯕꯗ ꯂꯩꯕꯤ ꯃꯤꯅꯀꯣ ꯃꯣꯏꯅ ꯊꯣꯡꯕꯤꯅꯤ
ꯏꯁ ꯅꯨꯡꯉꯥꯏꯔꯦꯅꯦꯀꯣ ꯅꯪ ꯅꯨꯄꯥꯒꯤ ꯄꯨꯟꯁꯤꯁꯦ
ꯄꯥꯏꯅꯤꯗ
ꯅꯨꯡꯉꯥꯏꯌꯦ ꯅꯣꯏꯗꯤ ꯅꯨꯄꯤ ꯊꯤꯔꯁꯨ ꯆꯥꯛ ꯊꯣꯡꯉꯣꯏ ꯑꯗꯨꯝ ꯆꯥꯕ ꯂꯣꯏꯔꯗꯤ ꯍꯧꯒꯠꯈ꯭ꯔꯅꯤ ꯆꯠꯈ꯭ꯔꯅꯤ ꯅꯨꯄꯤꯗꯤ ꯆꯥꯛꯁꯨ ꯊꯣꯡꯕ ꯀꯣꯟꯁꯨ ꯐꯦꯡꯕ ꯃꯤꯁꯨ ꯑꯃꯨꯛ ꯀꯧꯈꯤꯅꯤ ꯅꯠꯇ꯭ꯔꯣ ꯆꯦꯡꯒꯨꯝꯕ ꯂꯩꯇ꯭ꯔꯁꯨ ꯃꯣꯏꯅ ꯂꯣꯏ ꯆꯠꯄꯅꯤ ꯍꯣꯏ ꯅꯨꯄꯥ ꯈꯔ ꯁꯨꯕꯨꯗꯤ ꯇꯧꯋꯤꯀꯣ ꯑꯗꯨ ꯑꯌꯥꯝꯕꯗꯤ ꯄꯥ ꯇꯧꯗꯦ